ꯑꯥ ꯇꯥꯔꯦ ꯇꯥꯔꯦ ꯇꯥꯔꯦ
ꯑꯣ ꯏꯇꯥꯎ ꯀꯩ ꯀꯩ ꯍꯣꯠꯅꯕꯤꯔꯝꯃꯤꯒꯦ
ꯑꯁ ꯍꯧꯖꯤꯛꯁꯦ ꯇꯥꯎ ꯇꯨꯝ ꯍꯧꯒꯠꯂꯛꯄꯒꯤ ꯈꯣꯏꯒꯤ ꯅꯨꯄꯤꯅ ꯈꯣꯏꯒꯤ ꯁꯪꯒꯣꯝ ꯆꯥ ꯍꯥꯏꯕꯃꯛꯇꯤ ꯌꯥꯗ꯭ꯔꯦ ꯍꯥꯏꯗꯤ ꯍꯥꯏꯖꯅꯤꯡꯕꯅꯤ ꯑꯗꯨꯒꯤ ꯏꯇꯥꯎꯗ ꯆꯤꯟ ꯊꯤꯕ ꯊꯣꯛꯑꯅꯤ ꯆꯉꯥꯡ ꯑꯃ ꯂꯣꯜꯂꯤ ꯍꯥꯏꯅ ꯇꯧꯕꯩ ꯆꯉꯥꯡ ꯍꯩꯔꯒ ꯊꯛꯀꯦꯅ ꯇꯧꯔꯤꯌꯦ ꯏꯇꯥꯎ ꯏꯇꯥꯎꯗꯤ ꯀꯩꯀꯩ ꯇꯧꯕꯤꯔꯝꯃꯤꯅꯣ
ꯑꯈꯣꯏꯗꯤ ꯅꯨꯄꯤ ꯑꯉꯥꯡꯁꯨ ꯊꯤꯗꯕꯅꯤꯅ ꯈꯣꯏꯒꯤ ꯆꯉꯥꯡꯒꯁꯤꯗꯤ ꯊꯛꯄ ꯐꯪꯈꯤꯗꯕ ꯀꯨꯏ ꯔꯦ ꯍꯥꯏꯇꯥꯔꯦꯅꯦ
ꯎꯝ ꯀꯔꯤ ꯑꯣꯏꯅ ꯊꯛꯄꯤꯔꯦ
ꯑꯈꯣꯏꯒꯤ ꯑꯈꯣꯏꯒꯤ ꯃꯣꯏꯒꯤ ꯕꯦꯛꯇꯒ ꯍꯥꯜꯂꯒ ꯂꯥꯛꯄ ꯑꯩꯈꯣꯏꯒꯤ ꯀꯔꯤ ꯍꯥꯏꯒꯗꯣꯏꯅꯣ ꯑꯩꯈꯣꯏꯒꯤ ꯒ꯭ꯔꯤꯟ ꯇꯤ ꯍꯥꯏꯕ꯭ꯔꯣ
ꯑꯣ ꯍꯣꯏ ꯍꯣꯏ ꯍꯣꯏ ꯑꯈꯣꯏꯒꯤ ꯑꯈꯣꯏ ꯑꯈꯣꯏꯒꯤ ꯀꯔꯤ ꯍꯥꯏꯅꯤ ꯑꯈꯣꯏꯒꯤ ꯕꯦꯛ ꯃꯆꯥꯗꯒ ꯑꯈꯣꯏꯒꯤ ꯂꯪ ꯀꯤꯁꯜꯂꯒ ꯑꯈꯣꯏꯒꯤ ꯏꯁꯤꯡ ꯑꯁꯥꯕꯗꯒ ꯑꯈꯣꯏꯒꯤ ꯑꯃꯨꯛ ꯑꯃꯨꯛ ꯏꯔꯨꯞꯄꯤꯕꯗꯣ
ꯑ ꯏꯔꯨꯞꯄꯤꯕꯗꯣ ꯑꯗꯨ ꯑꯣꯏꯅ ꯊꯛꯆꯔꯦ ꯍꯥꯏꯇꯥꯔꯦꯅꯦ ꯑꯈꯣꯏꯗꯤ ꯅꯨꯄꯤ ꯑꯉꯥꯡꯁꯨ ꯂꯩꯖꯗ ꯕꯅꯤꯅ ꯑꯈꯣꯏꯗꯤ ꯑꯗꯨꯗ ꯑꯣꯏꯅ ꯍꯣꯠꯅꯖꯔꯦ ꯍꯥꯏ ꯇꯔꯦ ꯏꯇꯥꯎ
ꯑꯣ ꯑꯩꯈꯣꯏꯒꯤ ꯑ ꯏꯇꯥꯎꯁꯦ ꯅꯨꯄꯤ ꯑꯉꯥꯡꯗꯤ ꯂꯩꯇꯦꯕꯣ ꯈꯣꯏꯒꯤ ꯅꯨꯄꯤ ꯑꯉꯥꯡ ꯊꯤꯖꯤꯟꯕꯒꯤ ꯋꯥꯈꯜꯂꯣꯟꯒꯗꯤ ꯂꯩꯕꯤꯗꯕ꯭ꯔꯥ ꯀꯃꯥꯏꯅ ꯇꯧꯕꯅꯣ ꯃꯁꯤꯕꯨ
ꯏꯇꯥꯎ ꯅꯨꯄꯤ ꯑꯉꯥꯡꯁꯤ ꯊꯤꯗꯤ ꯊꯤꯅꯤꯡꯉꯦꯕꯨ ꯑꯈꯣꯏꯒꯤ ꯅꯨꯄꯤꯁꯦ ꯐꯪ ꯈꯪꯗꯕ ꯍꯥꯏꯇꯥꯥꯔꯦꯅꯦ ꯑꯩꯈꯣꯏꯒꯤ ꯊꯥꯡꯃꯩ ꯁꯦꯡꯅ ꯍꯥꯏ ꯇꯥꯔꯒꯗꯤ
ꯑꯁ ꯀꯩꯒꯤ ꯐꯪꯗ꯭ꯔꯤꯅꯣ ꯏ ꯇꯥꯎ ꯍꯧꯖꯤꯛ ꯑꯩꯈꯣꯏꯒꯤ ꯀ ꯑꯩꯈꯣꯏꯒꯤ ꯍꯧꯖꯤꯛ ꯅꯨꯄꯤ ꯑꯉꯥꯡꯁꯦ ꯑꯩꯈꯣꯏ ꯃꯁꯥ ꯂꯩꯅ ꯂꯩꯅ ꯑꯩꯈꯣꯏ ꯅꯨꯄꯤ ꯑꯉꯥꯡ ꯑꯇꯣꯞꯄ ꯀꯕꯒꯤ ꯑꯩꯈꯣꯏꯒꯤ ꯄꯥꯎ ꯃꯌꯥꯝꯁꯨ ꯇꯥꯔꯤ ꯃꯔꯛ ꯆꯩꯔꯛꯁꯤꯗ ꯑꯩꯈꯣꯏ ꯏꯇꯥꯎꯅꯗꯨꯄꯤ ꯐꯪꯗꯦꯅ ꯍꯥꯏꯕꯤ ꯍꯧꯖꯤꯛ ꯃꯐꯝ ꯁꯤꯕꯨ ꯑꯩꯗꯤ ꯌꯥꯖꯅꯤꯡꯗꯦꯅ ꯂꯧꯅꯤꯡꯏꯤ ꯃꯔꯝꯗꯤ ꯅꯨꯄꯤ ꯂꯩꯔꯕ ꯅꯨꯄꯥꯅ ꯅꯨꯄꯤ ꯑꯇꯣꯞ ꯑꯇꯣꯞꯄ ꯀꯣꯏꯕꯒꯤ ꯍꯧꯖꯤꯛꯁꯨ ꯀꯟꯅ ꯀꯟꯅ ꯑꯩꯈꯣꯏꯒꯤ ꯄꯥꯏ ꯆꯠꯂꯤ ꯑꯁꯤꯁꯤꯗ ꯏꯇꯥꯎꯅ ꯅꯨꯄꯤ ꯐꯪꯗꯦ ꯍꯥꯏꯁꯤꯕꯨ ꯑꯩꯈꯣꯏꯒꯤ ꯏꯇꯥꯎꯒꯤꯁꯦ ꯑꯩꯈꯣꯏ ꯈꯤꯇꯪ ꯁꯛꯇ ꯁꯣꯏꯕ ꯑꯣꯏꯗꯣꯏꯔꯥ ꯅꯠꯇ꯭ꯔꯒꯅ ꯑꯩꯈꯣꯏꯒꯤ ꯏꯃꯥ ꯄꯍꯨꯝꯗꯨꯗꯤ ꯑꯩꯈꯣꯏ ꯏꯇꯥꯎꯁꯦ ꯍꯧꯃꯣꯏ ꯀꯔꯤ ꯑꯣꯏ ꯑꯣꯏꯅ ꯄꯣꯛꯂꯛꯄꯒꯤ ꯑꯣꯏꯗꯣꯏꯔꯥ ꯀꯃꯥꯏꯅ ꯇꯧꯕ
ꯑꯩꯁꯦ ꯕꯣꯣꯌꯣꯁꯇ ꯈꯤꯇꯪ ꯁꯣꯏꯕ ꯍꯥꯏꯇꯥꯥꯔꯦꯅꯦ ꯏꯇꯥꯎ ꯑꯩꯈꯣꯏꯒꯤ ꯃꯥꯏꯁꯦ ꯑꯩꯈꯣꯏꯒꯤ ꯔꯪꯒꯤꯔꯥꯒꯤ ꯁꯛꯁꯨ ꯈꯔ ꯆꯪꯕꯒꯨꯝ ꯑꯩꯈꯣꯏꯒꯤ ꯁꯦꯞꯄꯤ ꯔꯥꯖꯦꯟꯒꯤ ꯃꯁꯛ ꯁꯛꯇꯇꯥ ꯑꯃꯁꯨ ꯈꯔ ꯈꯔ ꯆꯦꯟꯕꯒꯨꯝ ꯑꯗꯨꯃꯥꯏꯅ ꯍꯥꯏꯗꯤ ꯑꯩꯈꯣꯏꯒꯤ ꯀꯣꯃꯦꯗꯤꯌꯟ ꯃꯌꯥꯝꯒꯤ ꯃꯁꯛꯈꯩꯁꯦ ꯈꯖꯤꯛ ꯈꯖꯤꯛ ꯂꯣꯏꯅ ꯆꯦꯜꯂꯦ ꯍꯥꯏꯖ ꯇꯥꯔꯦꯅꯦ
ꯑꯣ ꯍꯣꯏꯅꯦ ꯏꯇꯥꯎꯖꯤꯦ ꯑꯩꯈꯣꯏꯒꯤ ꯑꯩꯈꯣꯏꯒꯤ ꯑꯩꯈꯣꯏꯒꯤ ꯋꯥꯡ ꯆꯥꯎꯗꯅ
ꯑꯥ ꯑꯥ
ꯑꯩꯈꯣꯏ ꯃꯁꯥ ꯃꯎ ꯍꯧꯖꯤꯛ ꯐꯗꯅ ꯑꯩꯈꯣꯏꯒꯤ ꯁꯛꯇ ꯈꯤꯇꯪ ꯁꯣꯏꯕꯩ ꯋꯥꯅꯦꯕ ꯅꯠꯇ꯭ꯔꯥ ꯑꯇꯩ ꯏ ꯑꯩꯈꯣꯏ ꯏꯇꯥꯎ ꯊꯣꯏꯗꯣꯛ ꯊꯣꯏꯗꯣꯛꯄ ꯑꯇꯣꯞꯄ ꯑꯁꯣꯏꯕ ꯂꯩꯇꯦ ꯑꯩꯈꯣꯏ ꯏꯇꯥꯎ ꯋꯥꯡ ꯆꯥꯎꯔꯒꯁꯨ ꯅꯦꯝꯃꯤ ꯑꯗꯒꯤꯗꯤ ꯑꯩꯈꯣꯏ ꯁꯥꯁꯦ ꯁꯥꯕꯁꯦ ꯑꯩꯈꯣꯏꯒꯤ ꯏꯄꯥ ꯄꯥꯔꯗꯅ ꯑꯩꯈꯣꯏ ꯍꯦꯛ ꯌꯦꯡꯕꯗ ꯑꯩꯈꯣꯏꯒꯤ ꯀꯕꯣꯛ ꯂꯩ ꯏꯅꯥꯎꯆꯥꯒꯤ ꯄꯣꯠ ꯗꯨꯃꯛꯅꯤ ꯍꯥꯏꯔꯁꯨ ꯍꯥꯏꯕꯟꯕ ꯊꯣꯛꯑꯣꯏꯕ
ꯑꯥ ꯑꯥ ꯃꯥꯅꯦ ꯃꯥꯅꯦ ꯑꯗꯨꯃꯛꯅꯦ ꯍꯥꯏꯗꯤ ꯀꯕꯣꯛ ꯂꯩ ꯏꯅꯥꯎꯆꯥꯁꯦ ꯑꯩꯒꯤꯗꯤ ꯀꯩꯅꯣꯅꯦ ꯍꯥꯏꯇꯥꯔꯦꯅꯦ ꯑꯩꯈꯣꯏꯒꯤ ꯔꯣꯜ ꯃꯣꯗꯦꯜꯅꯦ ꯍꯥꯏꯇꯥꯔꯦꯅꯦ ꯑꯩꯈꯣꯏꯒꯤ ꯌꯥꯝꯅ ꯄꯥꯝꯖꯕ ꯑꯩ ꯑꯦꯛꯇꯔꯅꯦ ꯍꯥꯏꯇꯥꯔꯦꯅꯦ ꯑꯗꯨꯗꯨꯅ ꯃꯥꯒꯤ ꯃꯁꯛ ꯍꯥꯏꯗꯤ ꯃꯁꯛꯃꯛꯇꯤ ꯃꯥꯜꯍꯧꯗ꯭ꯔꯦ ꯑꯗꯨꯕꯨ ꯑꯩꯈꯣꯏꯒꯤ ꯃꯥꯒꯤ ꯁꯑꯣꯡ ꯁꯥꯗꯥꯗꯨꯗꯤ ꯑꯩꯅ ꯄꯥꯝꯖꯕꯅꯤꯅ ꯃꯉꯣꯟꯗꯒꯤ ꯃꯇꯧ ꯇꯝꯖꯕꯅꯦ ꯍꯥꯏ ꯇꯔꯦꯅꯦ ꯏꯇꯥꯎ
ꯑꯣ ꯏꯇꯥꯎꯁꯦ ꯑꯩꯈꯣꯏꯒꯤ ꯀꯕꯨ꯭ꯔ ꯂꯩ ꯏꯅꯥꯎꯆꯥꯥꯗꯧꯅ ꯑꯩꯈꯣꯏꯒꯤ ꯑ ꯁꯤꯗꯤ ꯁꯟꯗꯦꯁꯨ ꯑꯣꯏꯌꯦꯀꯣ ꯑꯩꯈ ꯁꯨꯇꯤ ꯃꯇꯝꯗꯒ ꯑꯩꯈꯣꯏꯒꯤ ꯄꯦꯛ ꯀꯩꯀꯥ ꯍꯦ ꯊꯥꯡꯒꯠꯄꯤꯕ꯭ꯔꯣ
ꯄꯦꯛꯁꯦ ꯍꯧꯖꯤꯛꯀꯥꯟꯗꯤ ꯌꯥꯝ ꯇꯣꯏꯅ ꯊꯥꯡꯒꯠꯇ꯭ꯔꯦ ꯑꯩꯈꯣꯏꯒꯤ ꯅꯣꯡꯃꯗ ꯑꯍꯨꯝꯂꯛ ꯑꯍꯨꯝꯂꯛ ꯀꯨꯝꯕꯗꯤ ꯊꯥꯒꯠꯆꯔꯤ ꯍꯥꯏꯇꯥꯔꯦꯅꯦ ꯍꯥꯏꯗꯤ ꯍꯛꯆꯥꯡꯁꯦ ꯐꯅ ꯂꯩꯅꯕꯀꯣ
ꯃꯥꯅꯤ ꯃꯥꯅꯦ ꯑꯗꯨꯅꯕꯨ ꯑꯍꯜ ꯂꯃꯟꯅ ꯍꯤꯗꯥꯛ ꯍꯥꯏꯅꯔꯝꯃꯤꯅꯦꯕ
ꯑ ꯃꯥꯅꯤ ꯃꯥꯅꯤ ꯃꯥꯅꯤ ꯍꯥꯏ
ꯍꯥꯏꯔꯒꯗꯤ ꯍꯤꯗꯥꯛꯇꯦ ꯍꯥꯏꯔꯝꯃ ꯂꯣꯏꯕ
ꯐ ꯍꯥꯏꯔꯝꯃꯗꯕꯨꯅꯦꯕ
ꯃꯥꯅꯤ ꯃꯥꯅꯤ ꯑꯩꯈꯣꯏꯒꯤ ꯏꯪꯂꯤꯁꯇ ꯄꯣꯏꯖꯟ ꯀꯥꯏꯗ
ꯑ ꯄꯣꯏꯖꯟꯒ ꯍꯥꯏꯕꯅꯥꯕꯗꯣ ꯑꯗꯨꯗꯣ ꯑꯩꯈꯣꯏꯒꯤ ꯑꯍꯜ ꯂꯃꯟꯒꯤꯩꯅꯗꯤ ꯑꯩꯈꯣꯏꯒꯤ ꯍꯤꯗꯥꯛ ꯍꯥꯏꯔꯝꯕꯅꯤꯅ ꯍꯤꯗꯥꯛꯁꯦ ꯊꯥꯗꯣꯛꯄꯗꯤ ꯌꯥꯗꯦ ꯍꯥꯏꯇꯥꯔꯦꯅꯦꯀꯣ ꯍꯥꯏꯗꯤ ꯄꯨꯟꯁꯤ ꯅꯨꯡꯁꯥꯡꯅ ꯄꯨꯟꯁꯤ ꯅꯨꯡꯁꯥꯡꯅ ꯑꯩꯈꯣꯏꯒꯤ ꯅꯨꯡꯉꯥꯏꯅ ꯂꯩꯒꯦ ꯍꯥꯏ ꯇꯥꯔꯒꯗꯤ ꯑꯩꯈꯣꯏꯒꯤ ꯍꯤꯗꯥꯛꯁꯦ ꯊꯥꯗꯣꯛꯄꯤꯗꯕ ꯑꯗꯣ ꯏꯇꯥꯎꯗꯤ ꯀꯌꯥꯝ ꯀꯌꯥꯝ ꯀꯩꯅꯣ ꯇꯧꯕꯤꯔꯤꯒꯦ ꯑꯣꯛ ꯅꯣꯡꯃ ꯅꯣꯡꯃꯗ
ꯑꯩꯗꯤ ꯏꯇꯥꯎ ꯑꯩꯈꯣꯏꯒꯤ ꯅꯣꯡꯃ ꯅꯣꯡꯃꯁꯦ ꯑꯩꯈꯣꯏ ꯅꯣꯡꯃꯗ ꯀꯌꯥ ꯊꯛꯄꯅꯣ ꯍꯥꯏꯕꯃꯛꯇꯤ ꯂꯩꯖꯗ꯭ꯔꯦꯕꯀꯣ ꯑꯩꯒꯤ ꯀꯥꯡꯒ ꯃꯈꯥꯁꯦ ꯑꯩꯁꯤꯗ ꯑꯩꯈꯣꯏ ꯈꯨꯗꯤꯡꯁꯤꯗ ꯑꯩꯈꯣꯏꯒꯤ ꯐꯖꯅ ꯑꯩꯈꯣꯏꯒꯤ ꯄꯤꯛ ꯊꯥꯟꯅ ꯑꯩꯈꯣꯏꯒꯤ ꯈꯥꯡꯉꯩ ꯌꯧꯅ ꯍꯥꯏꯇꯥꯔꯦꯅꯦꯀꯣ ꯁꯤꯁꯦ ꯑꯩꯈꯣꯏꯒꯤ ꯑꯩꯈꯣꯏ ꯍꯤꯗꯥꯛꯁꯦ ꯑꯩꯈꯣꯏ ꯁꯤꯗ ꯍꯥꯞꯆꯩ ꯑꯗꯨꯒ ꯑꯩꯅ ꯍꯦꯛ ꯐꯃꯨꯡꯁꯤ ꯂꯦꯛ ꯂꯩꯕꯒ ꯑꯩꯗꯤ ꯊꯕꯛꯁꯦ ꯇꯧꯗꯕꯅꯤꯅꯀꯣ ꯐꯃꯨꯡꯁꯤꯗ ꯑꯩꯈꯣꯏꯒꯤ ꯁꯨꯝ ꯐꯣꯟ ꯌꯦꯡꯕꯒ ꯋꯥꯔꯛꯄꯒꯤ ꯃꯇꯝꯁꯦ
ꯑꯥ ꯑꯥ
ꯑꯗꯒꯤ ꯈꯨꯖꯥꯏꯁꯤꯅ ꯑꯩꯈꯣꯏ ꯍꯧꯖꯤꯛꯀꯤ ꯈꯨꯗꯤꯡꯁꯤꯗ ꯀꯜꯂ ꯀꯜꯂꯒ ꯍꯣꯏ ꯑꯗꯨꯝ ꯊꯛꯆꯩ ꯍꯥꯏꯇꯥꯔꯦ
ꯑꯣ ꯑꯣ ꯑꯗꯨ ꯑꯣꯏꯇꯥꯔꯒꯗꯤ ꯏꯇꯥꯎꯒꯤ ꯋꯥ ꯋꯥꯈꯜꯂꯣꯟꯗꯣ ꯌꯥꯝ ꯐꯖꯕ ꯋꯥꯈꯜꯂꯣꯟꯅꯦ ꯑꯩꯖꯨ ꯑꯩꯒꯤ ꯐꯃꯨꯡ ꯃꯈꯥꯁꯤꯗ ꯑꯩꯈꯣꯏꯒꯤ ꯁꯤꯟꯇꯦꯛꯁ ꯂꯤꯇꯔ ꯆꯍꯨꯝꯃꯨꯛ ꯆꯟꯕꯗꯣ ꯑꯃ ꯂꯩꯁꯜꯂꯒ ꯊꯝꯃꯁꯤꯔꯥꯅ
ꯑꯦ ꯑꯗꯨꯅ ꯐꯔꯕꯅꯤ ꯏꯇꯥꯎ ꯑꯩꯈꯣꯏꯒꯤ ꯍꯣꯏ ꯉꯥꯏꯍꯥꯛ ꯉꯥꯏꯍꯥꯛ ꯑꯩꯈꯣꯏ ꯐꯠ ꯐ ꯐꯠ ꯐ ꯃꯥꯡꯅꯗꯣꯏ ꯁꯔꯨꯛꯄꯨꯗꯤ ꯑꯩꯈꯣꯏꯒꯤ ꯆꯠꯂ ꯆꯠꯂꯒ ꯑꯩꯈꯣꯏꯒꯤ ꯈꯨꯟꯗ ꯀꯩꯀꯥ ꯆꯠꯂꯒ ꯃꯇꯝ ꯃꯥꯡꯍꯟꯗꯣꯏ ꯁꯔꯨꯛ ꯀꯣ ꯑꯩꯈꯣꯏꯒꯤ ꯃꯇꯝꯁꯦ ꯑꯩꯈꯣꯏꯗꯤ ꯌꯥꯝ ꯂꯤꯛ ꯁꯤꯟꯅꯖꯕꯅꯤꯅ ꯑꯩꯈꯣꯏꯒꯤ ꯃꯐꯝ ꯑꯃꯗ ꯃꯐꯝ ꯑꯃꯗ ꯆꯠꯅꯕꯒꯤ ꯃꯇꯝꯗꯣ ꯃꯥꯡꯗꯕꯤꯗ ꯑꯩꯈꯣꯏꯒꯤ ꯈꯨꯗꯛꯇ ꯑꯩꯈꯣꯏꯒꯤ ꯈꯨꯠꯁꯤꯅ ꯍꯦꯛ ꯇꯥꯡꯒ ꯃꯈꯥꯗꯒꯤ ꯂꯥꯝꯊꯕꯒ ꯑꯩꯈꯣꯏꯒꯤ ꯂꯩꯔꯕꯒꯤ ꯃꯑꯣꯡꯁꯤꯗ ꯊꯝꯕꯁꯤꯅ ꯑꯩꯈꯣꯏꯒꯤ ꯃꯇꯝꯗꯁꯨ ꯁꯦꯞ ꯇꯧꯋꯦ ꯁꯤꯅ ꯑꯩꯅ ꯏꯇꯥꯎꯗ ꯍꯥꯏꯅꯤꯡꯉꯤꯁꯦꯀꯣ ꯃꯇꯝꯕꯨꯗꯤ ꯑꯗꯨꯝ ꯑꯌꯨꯛꯇꯒꯤ ꯅꯨꯡꯗꯥꯡꯐꯥꯎꯗꯤ ꯑꯗꯨꯝ ꯂꯦꯝꯕ ꯃꯇꯝꯁꯦ ꯊꯕꯛ ꯇꯧꯗꯕꯅꯤꯅ ꯑꯗꯨ ꯑꯣꯏ ꯇꯥꯔꯒꯁꯨ ꯈꯣꯏꯒꯤ ꯃꯇꯝ ꯂꯤꯛꯅ ꯁꯤꯖꯤꯟꯅꯕ ꯀꯥꯏꯗꯣ ꯑꯩꯈꯣꯏ ꯋꯥꯈꯟꯗ ꯈꯤꯇꯪ ꯐꯥꯎꯖꯩꯗꯅ ꯑꯗꯨꯃꯥꯏꯅ ꯇꯧꯔꯒꯗꯤ
ꯑ ꯍꯥꯏꯗꯤ ꯑꯩꯈꯣꯏꯅ ꯊꯥꯏꯅ ꯑꯉꯥꯡ ꯑꯣꯏꯔꯤ ꯀꯥꯟꯗ ꯇꯥꯏꯝ ꯏꯁ ꯃꯅꯤꯒ ꯍꯥꯏꯅꯩꯗꯅ
ꯃꯥꯅꯦ ꯃꯥ
ꯍꯥꯏꯗꯤ ꯍꯧꯈ꯭ꯔꯕ ꯃꯇꯝꯗꯣ ꯑꯩꯈꯣꯏꯒꯤ ꯑꯃꯨꯛꯀꯁꯨ ꯍꯜꯂꯛꯎ ꯌꯥꯗꯦ ꯀꯥꯏꯅ ꯑꯩꯈꯣꯏꯒꯤ ꯑꯍꯜ ꯂꯃꯟ ꯃꯃꯟꯒ ꯅꯁꯨ ꯍꯥꯏꯅꯕꯤꯔꯝꯃꯤꯗꯅ
ꯃꯥꯅꯦ ꯃꯥꯅꯦ ꯑꯗꯨ ꯑꯗꯨ ꯀꯔꯝꯃꯥꯏꯅ ꯇꯧꯒꯦꯗ ꯇꯥꯏꯝ ꯏꯁ ꯃꯅꯤ ꯍꯥꯏꯅ ꯑꯩꯈꯣꯏ ꯃꯇꯝꯁꯤ ꯄꯩꯁꯥ ꯁꯥꯅꯤ ꯍꯥꯏꯕꯗꯨꯗ ꯑꯩꯅ ꯑꯉꯥꯡꯔꯤ ꯑꯉꯥꯡ ꯑꯣꯏꯔꯤ ꯀꯥꯟꯁꯤꯅ ꯑꯉꯥꯡꯑꯣꯏꯔꯤ ꯀꯥꯟꯁꯤꯗꯤ ꯑꯩꯈꯣꯏ ꯈꯪꯖꯕ ꯅꯠꯇꯦꯗꯅ ꯑꯩꯈꯣꯏꯒꯤ ꯒꯥꯔꯤ ꯑꯃ ꯂꯩꯁꯟ ꯆꯜꯂꯒ ꯑꯩꯅ ꯒꯥꯔꯤ ꯃꯃꯥꯡꯁꯤꯗ ꯑꯩꯈꯣꯏꯒꯤ ꯄꯩꯁꯥ ꯊꯣꯛꯂꯛꯀꯥꯟꯗ꯭ꯔꯅ ꯑꯗꯨꯝ ꯉꯥꯏꯔꯨꯗꯅ ꯑꯩꯕꯣ ꯃꯗꯨꯗ ꯑꯩꯁꯦ ꯏꯇꯥꯎꯅ ꯑꯗꯨꯃꯥꯏꯅ ꯍꯥꯏꯕꯒ ꯅꯤꯡꯁꯤꯡꯉꯛꯏꯅꯤꯅꯦ ꯑꯣꯖꯥꯅ ꯑꯗꯨꯃꯥꯏꯅ ꯍꯥꯏꯔꯛꯄꯗꯨꯗꯗꯤ ꯑꯩꯈꯣꯏꯒꯤ ꯃꯇꯝꯁꯤ ꯄꯩꯁꯥꯅꯤ ꯍꯥꯏꯕꯗ ꯑꯩꯩꯅ ꯘꯔꯤ ꯑꯃ ꯂꯩꯁꯜꯂꯒ ꯃꯃꯥꯡꯗꯍꯛ ꯐ ꯑꯃ ꯂꯩꯔꯨꯒꯦ ꯄꯩꯁꯥ ꯊꯣꯛꯂꯛꯀꯗ꯭ꯔꯥ ꯍꯥꯏꯗꯅ
ꯑꯥ ꯑꯥ ꯑꯩꯈꯣꯏꯒꯤ ꯊꯥꯏꯅ ꯃꯦꯗꯥꯝ ꯏꯟꯗꯤꯔꯥꯅꯒ ꯑꯩꯈꯣꯏꯒꯤ ꯁꯦꯠꯂꯤꯕ ꯈꯣꯡꯒ꯭ꯔꯥꯎꯒꯁꯦ ꯆꯤꯡꯊꯔꯒ ꯏꯁꯀꯦꯜ ꯑꯩꯈꯣꯏꯒꯤ ꯎꯅ ꯁꯥꯕ ꯏꯁꯀꯦꯟ ꯂꯤꯆꯩꯅ ꯀꯟꯕꯒꯤ ꯃꯇꯥꯡꯗꯣ ꯑꯣꯏꯒꯗꯣꯏꯅꯤꯅꯦ
ꯃꯥꯅꯤ ꯃꯥꯅꯤ ꯐꯇꯥꯎ ꯑꯗꯨ ꯑꯦꯁ ꯑꯗꯨꯏ ꯏꯇꯥꯎ ꯍꯥꯏꯔꯒ ꯅꯤꯁꯤꯡ ꯉꯛꯏꯅꯤ ꯑꯩꯈꯣꯏ ꯁꯀꯨꯜ ꯀꯔꯤꯒꯤ ꯃꯇꯝꯗꯣ
ꯑꯥ ꯃꯥꯅꯦ ꯃꯥꯅꯦ ꯌꯥꯝ ꯅꯨꯡꯁꯤꯕꯅꯦ
ꯃꯥꯅꯦ ꯃꯥꯅꯦ ꯇꯧꯕꯗꯤ ꯒꯣꯔꯃꯦꯟ ꯁ꯭ꯀꯨꯜ ꯇꯝꯃꯛꯄꯅꯤꯅ ꯑꯩꯈꯣꯏꯒꯤ ꯆꯍꯤ ꯑꯃꯗ ꯑꯃꯨꯔꯛ ꯑꯅꯤꯔꯛꯀꯕꯨꯗꯤ ꯀꯥꯃꯨ ꯀꯣ
ꯑꯥ ꯑꯥ ꯃꯥꯅꯦ ꯃꯥꯅꯦ ꯑꯗꯨꯁꯨ ꯑꯩꯈꯣꯏꯒꯤ ꯆꯥꯅꯕ ꯌꯦꯜꯂꯦ ꯍꯥꯏꯔꯀꯥꯟꯗ ꯍꯦꯛ ꯆꯠꯄꯒꯨꯝꯕ
ꯍꯣꯏ ꯍꯣꯏ
ꯑꯗꯨꯗꯨꯅ ꯍꯥꯏꯗꯤ ꯑꯗꯨꯒꯤ ꯑꯩꯈꯣꯏꯅ ꯑꯗꯨꯗ ꯊꯣꯡꯕ ꯑꯩꯈꯣꯏꯒꯤ ꯍꯋꯥꯏ ꯊꯣꯡꯕꯗꯣ ꯉꯁꯤ ꯐꯥꯎꯕ ꯑꯩꯅ ꯆꯥꯔꯛꯄꯗ ꯌꯧꯖꯗ꯭ꯔꯤ ꯍꯥꯏꯇꯥꯔꯦꯅꯦ
ꯃꯥꯅꯤ ꯏꯇꯥꯎ ꯑꯩꯁꯨ ꯑꯩꯈꯣꯏꯒꯤ ꯍꯦꯛ ꯍꯣꯏ ꯑꯩꯣꯏ ꯆꯥꯛꯀ ꯊꯣꯡꯗꯕ ꯅꯨꯃꯤꯠꯁꯦ ꯑꯩꯈꯣꯏꯒꯤ ꯒꯣꯔꯃꯦꯟ ꯁ꯭ꯀꯨꯜ ꯑꯩꯅ ꯍꯥꯟꯅ ꯇꯝꯖꯔꯝꯕ ꯁ꯭ꯀꯨꯜ ꯑꯩꯈꯣꯏ ꯁꯤꯗ ꯑꯩ ꯅꯨꯡꯁꯤꯕ ꯁꯥꯁꯟꯅꯔꯒ ꯊꯣꯏꯅ ꯑꯩꯈꯣꯏꯒꯤ ꯃꯗꯨꯗ ꯆꯥꯛ ꯊꯣꯡꯕ ꯑꯩꯈꯣꯏꯒꯤ ꯃꯤꯠ ꯗꯦ ꯃꯤꯜꯁꯦ ꯆꯥꯕ ꯆꯠꯆꯩ ꯍꯥꯏꯇꯥꯔꯦ ꯑꯩꯈꯣꯏꯒꯤ ꯁ꯭ꯀꯨꯜ ꯅꯨꯡꯁꯤꯕꯒꯤ ꯂꯥꯛꯏꯅꯤꯒ ꯍꯥꯏꯔꯒꯀꯣ ꯑꯩꯈꯣꯏꯒꯤ ꯃꯤꯠ ꯗꯦ ꯃꯤꯜ ꯊꯣꯡꯐꯝꯗꯨꯗ ꯍꯦꯛ ꯆꯪꯁꯤꯟꯕ ꯑꯗꯒꯤ ꯊꯥꯏꯅ ꯆꯥꯈꯤꯕꯗꯣ ꯃꯍꯥꯎꯗꯣ ꯅꯨꯡꯁꯤꯕ ꯅꯤꯗꯥ ꯀ ꯈꯔ ꯍꯥꯏꯖꯟꯅꯔꯒ ꯑꯩꯈꯣꯏꯒꯤ ꯐ꯭ꯔꯤꯗ ꯈꯔ ꯄꯤꯔꯛꯄ ꯈꯣꯠꯂꯛꯄꯁꯦ ꯑꯗꯨꯝ ꯆꯥꯏꯖꯩ ꯍꯥꯏꯇꯥꯔꯦ ꯑꯩꯈꯣꯏꯒꯤ ꯇꯣꯏꯅ ꯇꯣꯏꯅ
ꯍꯥꯏꯗꯤ ꯍꯦꯛ ꯍꯥꯏꯗꯤ ꯃꯤꯅ ꯌꯦꯡꯉꯛꯄꯗꯁꯨ ꯑꯩꯈꯣꯏꯒꯤ ꯆꯥꯕ ꯂꯥꯛꯄ ꯃꯥꯜꯍꯟꯗꯕꯒꯨꯝ ꯇꯧꯍꯟꯕ ꯍꯥꯏꯇꯥꯔꯦꯅꯦ ꯑꯗꯨꯃꯛꯅꯦ ꯑꯩꯁꯨ ꯄꯥꯟꯖꯔꯤꯕꯁꯦ ꯍꯥꯏꯗꯤ ꯏꯇꯥꯎꯒ ꯑꯩꯒ ꯍꯥꯏꯗꯤ ꯋꯥꯈꯜꯂꯣꯟꯁꯦ ꯃꯥꯟꯅꯔꯒ ꯂꯩꯔꯝꯃꯦ ꯍꯥꯏꯇꯥꯔꯦꯅꯦ ꯑꯩꯁꯨ ꯑꯩꯁꯨ ꯅꯣꯡꯃꯥꯏꯖꯤꯡ ꯅꯨꯃꯤꯠ ꯈꯨꯗꯤꯡꯒꯤ ꯆꯠꯆꯔꯤꯌꯦꯦ ꯑꯥ ꯑꯥ ꯍꯩꯅ ꯁꯤꯡꯅ ꯍꯨꯔꯥꯟꯕ ꯍꯥꯏꯇꯥꯔꯦꯅꯦ ꯍꯥꯏꯕꯗꯤ ꯅꯣꯡꯃꯒꯤ ꯆꯥꯛꯂꯦꯟ ꯑꯃ ꯑꯩꯈꯣꯏꯒꯤ ꯐ꯭ꯔꯤꯗ ꯆꯥꯕ ꯍꯥꯏꯁꯦ ꯑꯩꯈꯣꯏꯒꯤ ꯂꯨꯄꯥ ꯆꯅꯤ ꯆ ꯑꯍꯨꯝꯗꯤ ꯁꯦꯞ ꯇꯧꯔꯤꯕꯅꯦ
ꯃꯥꯅꯦ ꯃꯥꯅꯦ
ꯌꯨꯝꯗ ꯊꯣꯡꯕ ꯃꯇꯝꯗ ꯑꯩꯈꯣꯏꯒꯤ ꯆꯥꯛ ꯊꯨꯡꯉꯛꯄ ꯃꯇꯝꯗ ꯑꯩꯈꯣꯏꯒꯤ ꯒ꯭ꯌꯥꯁ ꯆꯪꯒꯅꯤ ꯑꯗꯒꯤ ꯃꯥꯒꯤ ꯃꯄꯣꯠ ꯃꯆꯩ ꯃꯌꯥꯝ ꯆꯪꯕꯅꯤꯅ ꯑꯩꯈꯣꯏꯒꯤ ꯅꯣꯡꯃꯗ ꯂꯨꯄꯥ ꯆꯥꯝ ꯌꯥꯡꯈꯩ ꯆꯅꯤꯒꯤ ꯄꯩꯁꯥꯁꯦ ꯍꯦꯛꯇ ꯇ ꯁꯦꯞ ꯇꯧꯗꯣꯔꯤꯕꯅꯦ ꯍꯥꯏꯔꯤꯕ
ꯃꯥꯅꯤ ꯃꯥꯅꯤ ꯑꯗꯨꯒ ꯏꯇꯥ ꯆꯠꯀꯦꯗꯤꯀꯣ ꯑꯩꯈꯣꯏꯒꯤꯗꯤ ꯁꯇꯔꯗꯦ ꯍꯣꯏ ꯁꯇꯔꯗꯦꯅꯤ ꯇꯣꯛꯈ꯭ꯔ ꯌꯦ ꯑꯗꯨꯨꯝ ꯊꯣꯡꯕꯅꯤ ꯁꯟꯗꯦꯁꯤ ꯁꯟꯗꯦꯁꯤ ꯈꯔ ꯇꯣꯏꯅ ꯆꯠꯄꯤꯌꯨ ꯇꯥꯑꯣ ꯑꯩꯁꯨ ꯍꯣꯏ ꯉꯥꯏꯍꯥꯛ ꯂꯩꯔꯒ ꯏꯇꯥꯎꯒ ꯀ ꯋꯥꯔꯤ ꯁꯥꯟꯅꯔꯝꯃꯤꯁꯦ ꯑꯩꯈꯣꯏ ꯍꯣꯏ ꯆꯥꯛ ꯆꯪꯅꯕꯅ ꯇꯧꯖꯔꯛꯄꯅꯦꯕꯀꯣ ꯃꯁꯤ ꯂꯣꯏꯕꯒꯥꯏꯁꯨ ꯁ꯭ꯀꯨꯜꯗ ꯆꯠꯂꯒ ꯑꯩꯈꯣꯏꯒꯤ ꯑꯉꯥꯡꯁꯤꯡꯒꯤ ꯁꯟꯗꯦꯅꯤꯅ ꯌꯦꯟꯒꯨꯝꯕ ꯊꯣꯡꯉꯝꯒꯗꯧꯕ ꯃꯥꯜꯂꯤ ꯁꯟꯗꯦ ꯁꯦ ꯑꯍꯥꯎꯕ ꯊꯣꯡꯕꯅꯦꯕ ꯑꯗꯨꯅ ꯁꯟꯗꯦꯁꯦ ꯑꯃꯨꯛ ꯁ꯭ꯀꯨꯜꯁꯦ ꯈꯪꯅꯤꯡ ꯅꯤꯡꯁꯤꯡꯉꯛꯄ ꯍꯥꯏꯇꯥꯔꯦ ꯑꯗꯨꯩꯅ ꯁ꯭ꯀꯨꯜ ꯂꯣꯝꯗ ꯍꯥꯏꯐꯦꯠ ꯆꯠꯂꯨꯒꯦꯅ ꯈꯟꯖꯔꯤꯌꯦ
ꯑ ꯍꯥꯏꯗꯤ ꯁ꯭ꯀꯨꯜꯁꯦ ꯅꯨꯡꯁꯤꯖꯕꯅꯤꯅ ꯍꯥꯏꯇꯥꯔꯦꯅꯦ ꯀꯣ ꯍꯥꯏꯗꯤ ꯅꯨꯡꯁꯤꯖꯕꯅꯤꯅ ꯍꯥꯏꯗꯤ ꯑꯩꯈꯣꯏꯒꯤ ꯅꯣꯡꯃꯥꯏꯖꯤꯡ ꯅꯨꯃꯤꯠ ꯈꯨꯗꯤꯡꯒꯤ ꯆꯠꯆꯩ ꯍꯥꯏ ꯍꯥꯏꯇꯥꯥꯔꯦꯅꯦ ꯑꯩꯈꯣꯏꯒꯤ ꯃꯇꯝ ꯐ꯭ꯔꯤ ꯑꯣꯏꯔꯛꯄ ꯃꯇꯝꯁꯤꯗ ꯑꯥ ꯑꯥ ꯃꯥꯅꯦ ꯃꯥꯅꯦ ꯍꯥꯏꯗꯤ ꯃꯥꯅꯦ ꯃꯥꯅꯦ ꯍꯥꯏꯗꯤ ꯁ꯭ꯀꯨꯜꯗꯣ ꯅꯨꯡꯁꯤꯕꯒꯤꯅꯤ ꯅꯨꯡꯁꯤꯕꯒꯤꯗꯃꯛꯇꯅꯦ ꯍꯥꯏ ꯇꯔꯦꯅ ꯑꯩꯈꯣꯏꯅ ꯂꯥꯛꯆꯔꯤꯕꯗꯨꯣ ꯍꯥꯏꯗꯤ ꯆꯥꯕꯗꯨꯗꯤ ꯍꯥꯏꯗꯤ ꯑꯃꯔꯣꯝ ꯅꯠꯇ ꯊꯝꯈ꯭ꯔꯒ ꯑꯩꯈꯣꯏꯒꯤ ꯁ꯭ꯀꯨꯜ ꯅꯨꯡꯁꯤꯖꯕꯅꯤꯅ ꯅꯣꯡꯃꯥꯏꯖꯤꯡ ꯅꯥꯏꯍꯥꯛ ꯁꯉꯛꯄꯁꯤꯗ ꯑꯩꯈꯣꯏꯒꯤ ꯁ꯭ꯀꯨꯜꯗ ꯍꯥꯏꯗꯣꯛꯎꯕꯗꯨꯅ ꯍꯥꯏꯗꯤ ꯊꯥꯏꯅꯒꯤ ꯁ꯭ꯀꯨꯜ ꯅꯨꯡꯁꯤꯖꯕꯗ ꯅꯤꯡꯁꯤꯡꯍꯜꯂꯦ ꯍꯥꯏꯇꯥꯔꯦꯅꯦ ꯑꯗꯨꯃꯥꯏꯅ ꯍꯥꯏꯔꯦ ꯆꯪꯕꯤꯕ ꯍꯥꯏꯇꯥꯔꯦ
ꯎꯝ ꯎꯝ ꯑꯗꯣ ꯑꯩꯈꯣꯏꯒꯤ ꯏꯇꯥꯎꯁꯤꯕꯨ ꯍꯧꯖꯤꯛꯄꯨ ꯊꯣꯏꯗꯣꯛꯄ ꯊꯕꯛ ꯏꯟꯈꯥꯡ ꯑꯗꯨ ꯇꯧꯕꯤꯔꯕ꯭ꯔꯣ ꯅꯠꯇ꯭ꯔꯒꯅ ꯑꯗꯨꯝ ꯍꯥꯏꯗꯤ ꯑꯩꯈꯣꯏ ꯖꯨꯋꯥ ꯈ ꯈꯔ ꯁꯥꯟꯅ ꯑꯩꯈꯣꯏꯒꯤ ꯅꯨꯡꯗꯥꯡ ꯋꯥꯏꯔꯝꯁꯤꯗ ꯑꯩꯈꯣꯏꯒꯤ ꯋꯥꯄꯜ ꯃꯔꯛꯇ ꯀꯥꯡꯕꯨ ꯀꯥꯡꯕꯨ ꯈꯔ ꯄꯨꯟꯓꯜꯂꯒ ꯁꯣꯀꯥ ꯂꯨꯗꯣ ꯖꯨꯍꯥ ꯁꯥꯟꯅꯕꯗꯣ ꯑꯗꯨꯝ ꯌꯥꯎꯕꯤꯔꯤꯕ꯭ꯔꯣ
ꯍꯧꯖꯤꯛꯀꯥꯟꯁꯦ ꯑꯩꯗꯤ ꯀꯩꯅꯣ ꯁꯥꯟꯅꯖꯗ꯭ꯔꯦ ꯍꯥꯏꯇꯥꯔꯦꯅꯦ ꯑꯩꯈꯣꯏꯒꯤ ꯖ꯭ꯋꯥꯔꯒꯨꯝꯕ ꯑꯩꯈꯣꯏ ꯑꯩꯈꯣꯏꯒꯤ ꯁꯣꯀꯥꯒꯨꯝꯕꯁꯦ ꯁꯥꯟꯅꯖꯗ꯭ꯔꯦ ꯍꯥꯏꯇꯥꯔꯦꯅꯦ
ꯀꯩ ꯑꯣꯏꯅ ꯍꯣꯠꯅꯕꯤꯔꯒꯦ
ꯍꯧꯖꯤꯛꯀꯥꯟꯁꯦ ꯑꯩꯈꯣꯏꯒꯤ ꯊꯥꯏꯅ ꯑꯩꯈꯣꯏꯒꯤ ꯈꯨꯠꯅꯒ ꯁꯦꯝꯃꯒ ꯑꯩꯈꯣꯏꯒꯤ ꯌꯦꯜꯂꯣ ꯔꯦꯠ ꯕ꯭ꯂꯨ ꯀ ꯍꯥꯏꯔꯒ ꯑꯣꯐꯤꯁꯔ ꯀꯥꯏꯅꯤ ꯏꯔꯒ ꯑꯩꯈꯣꯏꯒꯤ ꯈꯨꯠꯅ ꯁꯥꯟꯅꯕ ꯃꯁꯥꯟꯅ ꯑꯃ ꯂꯩꯈꯤꯗꯅ ꯑꯗꯨ ꯑ ꯑꯥ ꯑꯥ ꯑꯥ ꯑꯗꯨꯗ ꯑꯣꯏꯅ ꯄꯩꯁꯥ ꯊꯥꯅꯔꯦ ꯍꯥꯏꯇꯥꯔꯦ ꯍꯧꯖꯤꯛꯀꯥꯟꯗꯤ ꯍꯥꯏꯗꯤ ꯆꯥꯎꯈꯠꯂꯛꯄꯒꯤ ꯏꯟꯅ ꯍꯥꯏꯗꯤ ꯀꯔꯤꯒꯨꯝꯕ ꯑꯩꯅ ꯍꯦꯛ ꯄꯨꯂꯤꯁ ꯑꯣꯐꯤꯁꯥꯔꯒꯨꯝꯕ ꯇꯥꯔꯗꯤ ꯂꯨꯄꯥ ꯂꯤꯁꯤꯡ ꯑꯃꯒꯨꯝꯕ ꯐꯪꯕ ꯑꯗꯨꯗꯨꯒ ꯍꯨꯔꯥꯟꯕ ꯊꯥꯔꯒꯅ ꯍꯦꯛꯇ ꯂꯨꯄꯥ ꯆꯥꯝꯃꯉꯥꯒꯨꯝꯕ ꯍꯦꯛꯇ ꯃꯥꯡꯕ ꯑꯗꯨꯃꯥꯏꯅ ꯇꯧꯖꯩ ꯍꯥꯏꯇꯥꯔꯦꯅꯦ ꯑꯩꯈꯣꯏ ꯃꯔꯤ ꯃꯉꯥ ꯄꯨꯟꯁꯤꯜꯂꯒ ꯑꯗꯨꯃꯥꯏꯅ ꯑꯣꯏꯅ ꯁꯥꯟꯅꯖꯔꯗ
ꯏꯇꯥ ꯑꯩꯈꯣꯏꯒꯤ ꯋꯥꯔꯜ ꯀꯞꯁꯦ ꯍꯧꯖꯤꯛ ꯍꯥꯏꯔꯣꯛ ꯇꯁꯨ ꯌꯥꯝ ꯀꯟꯅ ꯄꯥꯡꯊꯣꯛꯆꯔꯤꯗꯅꯀꯣ
ꯑꯥ ꯑꯥ ꯑꯥ
ꯑꯁꯤ ꯑꯩꯈꯣꯏ ꯏꯇꯥꯎꯖꯤꯛ ꯌꯦꯡꯕ ꯆꯠꯄꯤꯕ꯭ꯔꯣ ꯅꯠꯇ꯭ꯔꯒꯅ ꯀꯔꯝꯍꯥꯏꯅ ꯇꯧꯒꯦ ꯑꯩꯈꯣꯏꯒꯤ ꯔꯦꯗꯤꯌꯑꯣꯗ ꯑꯗꯨꯝ ꯑꯩꯣꯏ ꯇꯥꯕꯤꯕꯨ
ꯑ ꯉꯍꯥꯟꯗꯤ ꯉꯥꯏꯍꯥꯛ ꯆꯠꯂꯨꯌꯦ ꯑꯗꯨꯗ ꯃꯥꯒꯤ ꯑ ꯕ꯭ꯔꯥꯖꯤꯜꯒꯤ ꯀꯔꯤ ꯅꯦꯃꯥꯔ ꯍꯥꯏꯕꯅ ꯀꯔꯤ ꯑꯅꯣ ꯃꯥ ꯑꯗꯨ
ꯑꯩꯈꯣꯏꯒꯤ ꯆꯣꯡꯊꯥꯝꯒꯤ ꯃꯥꯏꯗꯣ
ꯑꯥ ꯑꯥ ꯅꯤꯃꯥꯏ ꯑꯥ ꯑꯥ ꯅꯦꯃꯥꯔ ꯅꯠꯇꯦ ꯅꯤꯃꯥꯏ ꯍꯥꯏꯕ ꯅꯤꯃꯥꯏ ꯆꯧꯊꯥ ꯅꯤꯃꯥꯏ ꯆꯣꯡꯊꯥꯅꯤꯉꯥꯏꯅ ꯁꯥꯟꯅꯕ ꯕꯣꯜꯗꯣ ꯃꯃꯥꯡꯗꯗꯤ ꯃꯥꯁꯦ ꯌꯥꯝ ꯐꯖꯔꯝꯕꯅꯤ ꯑꯗꯣ ꯃꯥꯁꯦ ꯃꯈ꯭ꯡ ꯅꯥꯔꯨꯏ ꯍꯥꯏꯕ꯭ꯔꯥ ꯀꯔꯤꯅꯣ ꯍꯥꯏꯗꯤ ꯍꯟꯗꯛꯇꯤ ꯌꯥꯝ ꯐꯖꯗꯦ ꯌꯦꯕ
ꯌꯥꯔꯣꯏꯅꯤ ꯏꯇꯥꯎ ꯃꯗꯨ ꯅꯨꯡꯗꯥꯡꯋꯥꯏꯔꯝꯗ ꯄꯦꯟꯗꯔꯗ ꯑꯗꯨꯝ ꯎꯏꯗꯦ
ꯇꯧꯕ꯭ꯔꯥ ꯑꯗꯣ
ꯇꯧꯏꯤ ꯇꯧꯏꯤ ꯃꯗꯨ ꯑꯩꯈꯣꯏꯒꯤ ꯃꯁꯝ ꯃꯅꯥꯒꯗꯨ ꯑꯩꯈꯣꯏꯒꯤ ꯑꯩꯈꯣꯏ ꯆꯨꯕꯥ ꯁꯨꯕꯥꯗꯪꯒ ꯀꯛꯇꯅ ꯃꯁꯩꯁꯤꯗ ꯑꯩꯈꯣꯏꯒꯤ ꯂꯧꯔꯤ ꯂꯧꯔꯤ ꯍꯥꯏ ꯍꯥꯏꯇꯥꯔꯦꯅꯦꯀꯣ ꯑꯩꯈꯣꯏꯒꯤ ꯂꯧꯗ ꯑꯩꯈꯣꯏꯒꯤ ꯂꯧꯔꯤ ꯆꯠꯐꯝ ꯃꯥꯟꯕ ꯁꯝꯗꯥꯅꯦꯕ ꯃꯥꯒꯤꯗꯣ
ꯑꯥ ꯑꯥ ꯃꯥꯅꯤ ꯃꯥꯅꯤ